ꯍꯜꯂꯣ
ꯑ ꯍꯜꯂꯣ
ꯅꯨꯉꯥꯏꯔꯤꯕ꯭ꯔꯣ
ꯉꯥꯏꯈ‌ꯣꯀ
ꯇꯥꯕ꯭ꯔ‌ꯣ ꯍ‌ꯣ ꯍꯣꯏ ꯇꯥꯏ
ꯀꯩꯗꯧꯔꯤꯒꯦ
ꯑꯩ ꯍꯤꯞꯄꯤꯌꯦ
ꯆꯥꯛ ꯏꯟꯁꯥꯡ ꯊꯣꯡꯗ꯭ꯔꯤꯕꯣ
ꯍꯣꯏ ꯑꯩꯗꯤ ꯕꯣꯔꯗꯤꯡꯗ ꯂꯩꯕꯅꯦ ꯑꯩ ꯊꯣꯡꯗꯦ ꯉꯁꯤꯁꯦ ꯍꯛꯆꯥꯡ ꯈꯔ ꯅꯨꯡꯉꯥꯏꯇꯕ ꯑꯗꯨꯒꯤ ꯍꯤꯞꯄꯤꯅꯦ ꯅꯪꯗꯤ ꯀꯩꯗꯧꯔꯤꯅꯣ ꯆꯥꯕ꯭ꯔꯣ
ꯋꯦꯗꯔ ꯃꯇꯥꯡꯁꯤ
ꯑꯁ ꯅꯦꯠꯋꯥꯛꯁꯦ ꯅꯨꯡꯉꯥꯏꯇꯕ ꯃꯥꯜꯂꯤꯅꯦ ꯑꯩꯗꯤ ꯐꯥꯏꯚ ꯖꯤꯅꯦ
ꯇ‌ꯦ ꯁꯤꯁꯇꯔ ꯑꯩꯒꯤ ꯏꯁꯄꯤꯀꯔ ꯈꯔ ꯅꯨꯡꯉꯥꯏꯇꯕ ꯑꯗꯨꯒꯤ ꯑꯩꯒꯤ ꯏꯁ꯭ꯄꯤꯀꯔ ꯈꯔ ꯅꯨꯡꯉꯥꯏꯗꯕ ꯑꯗꯨꯒꯤꯅꯦꯕ
ꯑꯣ ꯑꯣ ꯅꯪꯗꯤ ꯀꯩꯗꯧꯔꯤꯅꯣ
ꯑꯩꯁꯨ ꯑꯉꯥꯡ ꯇꯨꯝꯍꯜꯂꯒ ꯇꯨꯝꯔꯒ ꯂꯩꯌꯦ ꯐꯃꯨꯡꯗ
ꯑꯣ ꯑꯣ ꯑꯉꯥꯡ ꯂꯩꯕꯁꯦ ꯃꯇꯝ ꯂꯩꯔꯝꯃꯣꯏꯅꯦ ꯀꯣꯜ ꯇꯧꯕꯒꯨꯝꯕꯁꯨ
ꯍꯣꯏ ꯑꯗꯨꯝ ꯇꯨꯝꯕ ꯃꯇꯝꯖ‌ꯦ ꯇꯨꯝꯕ ꯃꯇꯝꯗ ꯈꯛꯇ ꯉꯥꯏꯔꯦꯀꯣ
ꯎꯝ ꯀꯞꯄ ꯍꯧꯔꯗꯤ ꯕꯦꯔꯥꯅꯦ
ꯑꯗꯨꯅꯦ ꯑꯗꯨꯅꯦ ꯂꯥꯡꯕ ꯃꯇꯝ
ꯑꯣ ꯈꯨꯟꯗ ꯂꯩꯕ꯭ꯔꯥ ꯆꯤꯡꯗ ꯂꯩꯕ꯭ꯔꯥ
ꯑꯗ ꯁꯤꯁꯇꯔꯗꯤ ꯀ꯭ꯂꯥꯁ ꯀꯌꯥ ꯇꯝꯕꯤ
ꯍꯥꯥ
ꯀ꯭ꯂꯥꯁ ꯀꯌꯥ ꯇꯝꯃꯤꯅꯣ
ꯑꯩ ꯂꯥꯁ ꯌꯌꯥꯔꯗꯅ ꯕꯤ ꯑꯦ ꯂꯣꯏꯔꯦ ꯕꯤ ꯑꯦ ꯂꯣꯏꯔꯂꯁꯤꯦꯅ
ꯑꯣ ꯑꯣ ꯐꯩꯌꯦ ꯁꯀꯨ ꯀꯥꯔꯤ ꯐꯥꯎꯂꯤ ꯐꯌꯦ
ꯎꯝ ꯑꯗꯣ ꯑꯩꯁꯦ ꯕꯣꯔꯗꯤꯡꯗꯁꯨ ꯔꯗꯦꯟ ꯑꯣꯏꯅ ꯂꯩꯕꯀꯣ ꯑꯗꯨꯒꯤ ꯃꯥꯁꯇꯔ ꯑꯃꯨꯛ ꯇꯝꯕꯗꯣ ꯈꯔ ꯐꯔꯛ ꯇꯥꯕ
ꯃꯥꯅꯦ ꯃꯥꯅꯦ ꯑꯗꯣ ꯁꯤꯁꯇ꯭ꯔꯗꯤ ꯎꯝ ꯆꯍꯤ ꯀꯌꯥ ꯁꯨꯔꯤ
ꯑꯩ ꯀꯨꯟꯅꯤꯊꯣꯏ ꯀꯨꯟꯅꯤꯊꯣꯏ ꯁꯨꯔꯦ ꯈꯪꯗꯦꯗ ꯍꯥ ꯆꯍꯤꯁꯦ ꯌꯥꯝ ꯊꯨꯏꯌꯦ ꯑꯉꯥꯡ ꯑꯣꯏꯌꯦ ꯍꯥꯏꯅ ꯈꯜꯂꯁꯨ
ꯃꯥꯅꯦ ꯃꯥꯅꯦ ꯆꯍꯤꯗꯤ ꯑꯗꯨꯝ ꯅꯝꯕꯔ ꯈꯛꯇ ꯍꯥꯏꯕꯗ
ꯎꯝ ꯆꯍꯤꯁꯦ ꯇ꯭ꯌꯣꯏꯟꯇꯤ ꯁꯨꯔꯗꯤ ꯊꯥꯔꯇꯤ ꯌꯧꯅꯤꯡꯉꯥꯏ ꯈꯨꯗꯛꯇ
ꯑꯗꯨꯅꯦ ꯑꯄꯪ
ꯇꯂꯦ ꯑꯍꯥꯟ ꯅ ꯑꯣꯏꯅꯤꯡꯗꯦ
ꯃꯥꯅꯤ ꯃꯥꯅꯤ ꯑꯗꯨꯝ ꯆꯍꯤ ꯅꯍꯥꯎꯈ꯭ꯔꯁꯨꯄ ꯑꯗꯨꯝ ꯉ ꯎꯟ ꯈꯥꯟꯗ ꯂꯩꯗ
ꯎꯝ ꯅꯪꯒꯤ ꯏꯁꯄꯤꯀꯔꯁꯦ ꯅꯨꯡꯉꯥꯏꯇꯕ ꯃꯥꯜꯂꯗ ꯌꯥꯝꯥꯟꯅ
ꯌꯥꯝꯅ ꯅꯨꯡꯉꯥꯏꯇꯦ ꯅꯃ ꯍꯤꯁꯇ꯭ꯔꯤ ꯑꯃ ꯆꯠꯄꯅꯤꯀꯣ ꯑꯗꯨ ꯁꯦꯝꯕ ꯄꯩꯁꯥ ꯈꯔ ꯆꯪꯒꯅꯤ ꯍꯥꯏꯕꯒꯤ ꯑꯁ ꯁꯦꯝꯃꯔꯣꯏꯁꯦ ꯍꯥꯏꯅ ꯑꯃꯨꯛ
ꯇꯥꯏꯀꯣ
ꯇꯥꯏꯌꯦ ꯇꯥꯗ꯭ꯔꯣ
ꯍꯣꯏ ꯃꯔꯛ ꯃꯔꯛꯇꯁ ꯇꯥꯕ
ꯍꯣꯏ ꯑꯩꯒꯤ ꯁ꯭ꯄꯤꯀ꯭ꯔꯁꯦ ꯌꯥꯝ ꯅꯨꯡꯉꯥꯏꯇꯕ ꯑꯗꯨꯒꯤꯅꯦ
ꯀꯨꯟꯅꯤꯊꯣꯏ ꯑꯣ
ꯀꯩ ꯏꯟꯁꯥꯡ ꯆꯥꯒꯦ ꯉꯁꯤꯗꯤ
ꯉꯁꯤꯁꯦ ꯍꯋꯥꯥꯏ ꯅꯦ ꯑꯗꯨꯒ ꯃꯥꯏꯔꯦꯟꯒ ꯉꯧꯗꯧꯕꯤꯌꯦ ꯑꯗꯨꯒ ꯊꯥꯡꯖꯤꯡ ꯁꯤꯡꯖꯨꯒ ꯅꯪꯗꯤ ꯑꯥ ꯄꯨꯡ ꯀꯌꯥꯗ ꯆꯥꯛ ꯊꯣꯡꯕ ꯍꯧꯔꯅꯤ
ꯆꯥꯛ ꯊꯣꯡꯕ ꯃꯤꯅ ꯇꯨꯉꯥꯟꯅ ꯂꯩꯕꯀꯣ
ꯎꯝ
ꯐꯥꯏꯍꯦ ꯑꯗꯨꯗꯤ ꯉꯥꯡꯁꯤꯡꯗꯨꯃꯗꯤ ꯁꯦꯅ
ꯎꯝ
ꯑꯍꯝ ꯑꯗꯣ ꯏꯃꯥ ꯕꯕꯥꯗꯤ ꯂꯧ ꯁꯨꯕ꯭ꯔꯥ
ꯍꯣꯏ ꯍꯟꯗꯛ ꯁꯨꯋꯦ ꯍꯥꯏꯌꯦ ꯑꯥ ꯑꯩꯈꯣꯏ ꯑꯪꯀꯜ ꯍꯣꯏꯒꯤꯀꯣ ꯃꯣꯏꯅ ꯈꯨꯟ ꯇꯣꯉꯥꯟꯕ ꯆꯞ ꯃꯥꯟꯅꯩ ꯑꯗꯨꯕꯨ ꯄꯥꯔ꯭ꯠ ꯄꯥꯔ꯭ꯠ ꯃꯥꯟꯅꯗꯕꯗꯣ ꯑꯗꯨ ꯃꯣꯏꯒꯤ ꯂꯧꯗꯣ ꯑꯩꯈꯣꯏꯕꯨ ꯇꯧꯕꯤꯌꯣ ꯄꯣꯏ ꯁꯪꯗꯔꯦ ꯍꯥꯏꯕꯒꯤ ꯍꯟꯗꯛꯁꯦ ꯇꯧꯋꯦ ꯍꯥꯏꯌꯦ
ꯑꯣ ꯑꯗꯨꯝ ꯂꯧ ꯎꯕꯅꯦꯗꯤ ꯐꯕꯅꯦꯗ ꯇꯝꯄꯥꯛ ꯂꯧ ꯑꯣꯏꯕ꯭ꯔꯥ
ꯅꯠ ꯍꯣꯏ
ꯐꯩꯌꯦ ꯂꯧ ꯍꯧꯖꯤꯛꯇꯤ ꯂꯣꯏ ꯂꯣꯏꯅ ꯄꯩꯁꯤꯟꯅꯔꯝꯃꯅꯤ ꯏꯁꯤꯡ ꯂꯥꯛꯑꯕꯅꯤꯅꯀꯣ
ꯎꯝ ꯍꯣꯏ ꯅꯣꯏꯗꯤ ꯄꯨꯡ ꯀꯌꯥꯗ ꯆꯥꯛ ꯆꯥꯕ꯭ꯔꯥ ꯅꯨꯡꯗꯥꯡꯗꯤ
ꯑꯈꯣꯏꯗꯤ ꯑꯉꯥꯡ ꯃꯄꯥꯁꯤ ꯉꯟꯅ ꯍꯜꯂꯛꯑꯗꯤ ꯉꯟꯅ ꯆꯥꯏ ꯍꯥꯏ ꯊꯦꯡꯅ ꯍꯜꯂꯛꯑꯗꯤ ꯊꯦꯡꯅ ꯆꯥꯏ ꯉꯁꯤꯁꯨ ꯊꯕꯛ ꯆꯠꯈꯤꯕꯀꯣ ꯑꯗꯣ ꯑꯈꯣꯏꯗꯤ ꯀꯩꯅꯣꯅꯤ ꯄꯨꯡ ꯁꯦꯚꯦꯟ ꯁꯦꯚꯦꯟ ꯊꯥꯔꯇꯤ ꯑꯦꯠ ꯑꯦꯠ ꯊꯥꯔꯇꯤ ꯄꯨꯡ ꯆꯥꯏ
ꯑꯣ ꯑꯩꯈꯣꯏꯗꯒꯤ ꯊꯦꯡꯉꯦꯅ ꯑꯩꯈꯣꯏꯗꯤ ꯄꯨꯡ ꯇꯔꯨꯛ ꯃꯈꯥꯏꯗ ꯆꯥꯏꯌꯦ
ꯑꯣ ꯑꯈꯣꯏꯗꯤ
ꯑꯩꯈꯣꯏꯗꯤ ꯑꯁ ꯃꯔꯛ ꯃꯔꯛꯇ ꯄꯨꯡ ꯇꯔꯥ ꯑꯗꯨꯋꯥꯏꯗꯁꯨ ꯆꯥꯕ ꯃꯇꯝꯗ ꯎꯝ ꯊꯦꯡꯉꯤꯅꯦ ꯆꯤꯡꯗ ꯂꯩꯕ꯭ꯔꯥ ꯇꯝꯄꯥꯛꯇ ꯂꯩꯕ꯭ꯔꯥ
ꯇꯝꯄꯥꯛꯇ ꯂꯩꯌꯦ ꯑꯩꯈꯣꯏ
ꯑꯣ ꯑꯣ
ꯑꯗꯨ ꯊꯕꯛ ꯁꯨꯔ ꯂꯩ ꯑꯩꯈꯣꯏꯁꯨ ꯇꯝꯄꯥꯛꯇ
ꯎꯝ ꯅꯪꯗꯤ ꯑꯗꯨꯝ ꯌꯨꯝꯗ ꯂꯩꯕ꯭ꯔꯥ
ꯍꯣꯏ ꯑꯩꯗꯤ ꯑꯗꯨꯝ ꯌꯨꯝꯗ ꯂꯩꯑꯦ ꯁꯤꯗ ꯑꯩꯩꯅ ꯑꯉꯥꯡꯁꯤꯡ ꯁ꯭ꯀꯨꯜ ꯇꯝꯂꯒ ꯂꯩꯕꯅꯦ ꯑꯅꯤꯃꯛ ꯑꯩꯅ ꯑꯉꯥꯡ ꯃꯆꯥꯁꯤ ꯁꯦꯟꯅꯔꯒ ꯂꯩꯕꯀꯣ
ꯎꯝ ꯑꯗꯣ ꯑꯉꯥꯡ ꯀꯌꯥ ꯁꯨꯔꯒꯦ
ꯑꯣ ꯑꯩꯗꯤ ꯑꯉꯥꯡ ꯑꯍꯨꯝꯅꯦ ꯏꯆꯥ ꯅꯨꯨꯄꯤ ꯑꯍꯨꯝ ꯂꯩꯔꯦ ꯅꯨꯄꯤ ꯉꯥꯛꯇꯅꯦ ꯑꯗꯨꯁꯨ
ꯗꯨꯁꯨ ꯑꯣꯑꯣ ꯌꯥꯝ ꯐꯩꯌꯦꯅꯦ ꯑꯁ ꯍꯧꯖꯤꯛꯀꯥꯟꯗꯤ ꯅꯨꯄꯤ ꯅꯨꯄꯥ ꯈꯦꯠꯅꯕ ꯂꯩꯇ꯭ꯔꯦꯗꯥ
ꯃꯥꯟꯅꯦ ꯃꯥꯟꯅꯦ ꯑꯗꯨꯃꯥꯏꯅꯗꯤ ꯍꯥꯏꯌꯦ ꯑꯗꯨꯕꯨ ꯅꯨꯄꯥ ꯌꯥꯎꯗ ꯅꯨꯄꯥ ꯍꯥꯏꯕꯁꯤ ꯃꯤꯅ ꯌꯦꯡꯕꯗ ꯈꯔ ꯀꯩꯅꯣ ꯑꯗꯨꯝ ꯑ ꯀꯩꯅꯣꯝꯃꯥꯗꯤ ꯂꯩꯕꯅꯦ ꯋꯥꯈꯜꯗꯀꯣ
ꯑꯁ ꯑꯗꯨ ꯑꯣꯏꯔꯁꯨ ꯑꯩꯗꯤ ꯏꯁ ꯅꯨꯄꯥ ꯍꯥꯏꯕ ꯖꯥꯠꯁꯦ ꯇꯟꯈ‌‌꯭ꯔꯦꯗ
ꯍꯥꯏꯕꯗꯗꯤ ꯍꯣꯏ ꯅꯨꯄꯤꯅꯗꯤ ꯈꯔ ꯍꯥꯏꯕ ꯅꯨꯡꯉꯥꯏꯌꯦ ꯅꯨꯄꯥꯒꯨꯝꯕ ꯅꯠꯇꯦ ꯑꯗꯨꯕꯨ
ꯑꯗꯨꯅꯦ ꯂꯝ ꯍꯦꯜꯂꯁꯨ ꯅꯨꯄꯤꯕꯨꯗꯤ ꯍꯥꯏꯕ ꯅꯨꯡꯉꯥꯏꯌꯦ ꯑꯗꯨꯒ ꯍꯟꯗꯛꯇꯤ ꯅꯨꯄꯥꯁꯤꯡꯅ ꯉꯥꯎꯈ꯭ꯔꯒ ꯃꯌꯨꯝꯗ ꯂꯩꯇꯕ ꯉꯥꯛꯇꯅꯤꯅ
ꯎꯝ
ꯅꯨꯄꯤꯁꯤꯟ ꯅꯨꯄꯤꯁꯤꯡꯗꯤ ꯑ ꯌꯨꯝ ꯄꯥꯜꯂꯁꯨ ꯃꯃꯥ ꯃꯄꯥꯒꯤ ꯃꯅꯥꯛꯇ ꯂꯥꯛꯑꯒ ꯑꯗꯨꯝ ꯍꯦꯜꯞ ꯇꯧꯕꯁꯨ ꯌꯥꯝꯃꯦꯕ ꯃꯇꯦꯡ ꯄꯥꯡꯕꯁꯨ ꯀꯤꯌꯦ ꯅꯨꯄꯥꯥꯗꯤ ꯑꯁ ꯐꯔꯗꯤ ꯌꯥꯝ ꯐꯩꯌꯦ ꯑꯗꯨꯕꯨ ꯐꯠꯇꯒꯨꯝꯄꯒꯨꯝꯕꯀꯣ ꯑꯗꯨꯒꯨꯝꯕꯗꯨꯗꯤ ꯏꯁ ꯇꯜꯂꯦ ꯅꯨꯄꯥꯁꯤꯡꯁꯦ ꯌꯥꯝ ꯂꯨꯋꯦ ꯑꯗꯨ ꯑꯣꯏꯔꯁꯨ ꯑꯗꯨꯝ ꯁꯥꯠꯇꯤ ꯍꯧꯖꯤꯛꯇꯤꯀꯣ ꯎꯝ
ꯑꯗꯣ ꯍꯌꯦꯡ ꯇꯨꯡꯗ ꯀꯔꯤ ꯑꯣꯏꯔꯛꯀꯗ꯭ꯔꯥ ꯈꯪꯗꯦ ꯑꯩꯈꯣꯏꯅ ꯑꯉꯥꯡ ꯑꯣꯏꯅ ꯌꯨꯝ ꯄꯥꯟꯗꯅ ꯋꯥꯈꯜ ꯊꯣꯛꯄ ꯉꯝ ꯀ ꯏꯆꯥꯁꯤꯡꯕꯨ ꯀꯔꯤ ꯇꯝꯕꯤꯔꯗꯤ ꯀꯝꯃꯥꯏꯅ ꯍꯩꯒꯅꯤ ꯍꯥꯏꯕꯁꯨ ꯋꯥꯈꯜ ꯊꯣꯛ ꯎ
ꯎꯝ ꯆꯍꯤ ꯀꯌꯥꯗ ꯌꯨꯝ ꯄꯥꯟꯕ꯭ꯔꯥ ꯏꯆꯦ ꯅꯨꯡꯗꯤ
ꯑꯁ ꯑꯩꯗꯤ ꯆꯍꯤ ꯀꯨꯟꯗ ꯄꯥꯜꯂꯦ ꯍꯧꯖꯤꯛ ꯇ꯭ꯋꯦꯟꯇꯤ ꯅꯥꯏꯟ ꯁꯨꯔꯦ
ꯑꯣ ꯑꯣ ꯑꯗꯨꯗꯤ ꯑꯩꯉꯣꯟꯗꯒꯤ ꯑꯉꯥꯡ ꯑꯣꯏꯅ ꯄꯥꯟꯕꯅꯤꯅꯦ ꯌꯥꯝ ꯋꯥꯔꯝꯒꯅꯤꯗꯣ ꯐꯗꯕ꯭ꯔꯥ ꯑꯗꯨꯝ ꯌꯥꯝ ꯋꯥꯔꯝꯒꯅꯤꯀꯣ ꯃꯔꯛ ꯃꯔꯛꯇꯤ
ꯋꯥꯌꯦ
ꯑ ꯌꯅꯦꯠꯁꯨ ꯆꯠꯂꯝꯒꯅꯤ
ꯍꯥꯏꯗꯤ ꯑꯉꯥꯡ ꯑꯣꯏꯔꯤꯕꯅꯤꯅ ꯄꯩꯁꯥ ꯅꯨꯡꯁꯥꯁꯨ ꯀꯩꯁꯨ ꯇꯨꯝꯁꯤꯟꯗꯅ ꯑꯗꯨꯝ ꯄꯥꯃꯤꯅꯀꯣ
ꯎꯝ ꯍꯥꯏꯗꯤ ꯑꯩꯈꯣꯏꯗꯤ ꯋꯥꯈꯜ ꯌꯥꯝ ꯂꯥꯡꯕ ꯃꯇꯝꯗ ꯈꯪꯗꯦ ꯑꯗꯨꯝ ꯉꯥꯏꯍꯥꯛꯇꯪꯅꯨꯉꯥꯏꯔꯁꯨ ꯈꯟꯗꯕ ꯍꯦꯛ ꯄꯥꯟꯊꯣꯛꯕ ꯋꯥꯔꯦ ꯎꯝ
ꯅꯨꯄꯤ ꯍꯥꯏꯕꯁꯦ ꯃꯇꯝꯗꯤ ꯂꯩꯕꯅꯦꯀꯣ ꯌꯨꯝ ꯄꯥꯟꯕꯁꯦ ꯉꯟꯅ ꯄꯥꯟꯕꯗꯨꯁꯨ ꯑꯃꯨꯛ ꯋꯥꯕ ꯑꯗꯨꯒ ꯄꯥꯟꯒꯗꯧꯕ ꯑꯣꯏꯔꯗꯤ ꯉꯟꯅ ꯄꯥꯟꯊꯣꯛꯂꯒ ꯏꯆꯥ ꯆꯥꯎꯔꯒ ꯅꯨꯡꯉꯥꯏꯅ ꯑꯃꯨꯛ ꯂꯩꯃꯤꯟꯅꯈꯤꯕꯅ ꯐꯩ ꯍꯥꯏꯕꯅ ꯑꯃ ꯀꯣ
ꯀꯣ ꯎꯝ ꯑꯁ ꯇꯜꯂꯦꯗ ꯌꯨꯝ ꯄꯥꯥꯟꯕꯗꯤ
ꯃꯥꯅꯤ ꯑꯁ ꯃꯤꯒꯤ ꯃꯈꯥꯗ ꯂꯩꯔꯕꯅꯦ ꯃꯤꯒꯤ ꯏꯅꯥꯥꯏꯅꯦ ꯁꯤ ꯑꯗꯨꯗ ꯌꯨꯝ ꯄꯥꯜꯂꯛꯑꯒ ꯃꯅꯦꯝꯕꯣꯛ ꯃꯀꯨꯕꯣꯛ ꯐꯥꯒꯦꯔꯥ ꯐꯔꯣꯏꯖꯗ꯭ꯔꯥꯁꯨ ꯈꯪꯗꯕ ꯀꯣ
ꯑꯗꯨꯅꯤꯅꯦ
ꯃꯅꯦꯝꯕꯣꯛ ꯃꯀꯨꯕꯣꯛ ꯐꯠꯇ꯭ꯔꯁꯨ ꯃꯥꯒꯤ ꯅꯨꯄꯥꯅ ꯑꯣ ꯆꯞ ꯆꯥꯅ ꯑꯩꯈꯣꯏꯒꯤ ꯃꯥꯏꯌꯣꯡꯗ ꯂꯦꯞꯄꯤꯔꯕ ꯑꯩꯈꯣꯏꯒꯤ ꯃꯤꯆꯪꯗ ꯆꯪꯄꯤꯔꯕ ꯑꯗꯨꯗꯤ ꯐꯩꯌꯦ ꯑꯗꯨ ꯅꯠꯇ꯭ꯔꯦ ꯃꯥ ꯋꯥ ꯋꯥꯟ ꯑꯣꯏꯔꯦ
ꯁꯠ ꯀꯤꯌꯦꯗ ꯌꯨꯝ ꯄꯥꯟꯕꯁꯦ ꯈꯜꯂꯨꯔꯒ
ꯌꯨꯝ ꯄꯥꯟꯕꯁꯦ ꯇꯔꯥꯏꯅ ꯁꯤ ꯂꯧꯕ ꯌꯥꯗꯦ ꯍꯥꯏꯗꯤ ꯑꯩꯈꯣꯏ ꯑꯉꯥꯡ ꯑꯃ ꯄꯣꯛꯑꯗꯤ ꯋꯥꯈꯜ ꯑꯃ ꯄꯣꯛꯑꯦ
ꯎꯝꯊꯄ ꯑꯗꯨꯃꯥꯏꯅ ꯇꯧꯋꯦꯕꯀꯣ ꯎꯝ ꯌꯥ ꯃꯥꯥꯟ ꯇ ꯎꯝ
ꯍꯥꯏꯕꯗꯤ ꯑꯩꯈꯣꯏ ꯏꯃꯥ ꯕꯕꯥꯅ ꯍꯥꯏꯅ ꯁꯤꯡꯅꯔꯒ ꯑꯦꯔꯦꯟꯖ
ꯅꯤ ꯎꯝ ꯔꯖ ꯑꯗꯨ ꯃꯖꯅ ꯀꯝ ꯇꯦ ꯎꯝ ꯑꯗꯣ ꯏꯆꯦꯗꯤ ꯑꯉꯥꯡꯁꯤꯡꯒ ꯑꯉꯥꯡꯁꯤꯡꯒ ꯅꯪ ꯑꯗꯨ ꯈꯛꯇ ꯂꯩꯕ꯭ꯔꯥ ꯌꯨꯝꯗ ꯇꯥꯕ꯭ꯔ ꯏꯆꯦ
ꯑꯗꯨ ꯏꯆꯥꯁꯤꯡꯁꯨ ꯂꯣꯏꯅ ꯆꯥꯎꯔꯦ ꯕꯁꯥ ꯃ ꯁꯥꯥꯕꯤ ꯌꯥ
ꯁꯤꯁꯇꯔꯗꯤ ꯅꯪ ꯑꯄꯣꯝꯃꯤꯟꯅꯅꯥꯕ ꯃꯤ ꯀꯌꯥꯅꯣ
ꯑꯩꯁꯦ ꯑꯩꯅ ꯈ꯭ꯋꯥꯏꯗꯒꯤ ꯑꯍꯟꯅꯦꯕ ꯑꯗꯨꯒ ꯏꯅꯥꯎꯅꯨꯄꯥ ꯑꯃꯗꯌꯦ ꯑꯗꯨꯒ ꯑꯇꯣꯝꯕꯤꯅ ꯑꯃ ꯂꯩꯌꯦ ꯅꯨꯄꯤ
ꯃꯤ ꯑꯍꯨꯝ ꯅꯨꯅꯤ ꯀꯣ
ꯍꯣꯏ ꯃꯤ ꯑꯍꯨꯝ
ꯆꯞ ꯆꯥꯔꯦꯗ ꯑꯗꯨꯅ
ꯑ ꯑꯇꯣꯝꯕꯤꯗꯤ ꯀ꯭ꯂꯥꯁ ꯐꯣꯔ ꯈꯛꯇꯅꯦ ꯒꯦꯞ ꯌꯥꯝꯃꯟꯕ ꯏꯕꯥꯅꯤꯒꯤ
ꯑꯗꯨꯗꯤ ꯑꯩꯈꯣꯏ ꯑꯩꯒꯤ ꯑꯉꯥꯡ ꯑꯉꯥꯡ ꯑꯍꯟꯗꯨꯁꯨ ꯑ ꯇ꯭ꯔꯥꯟꯁꯄꯣꯔꯠꯝ ꯍꯧꯖꯤꯛ
ꯎꯝ ꯏꯃꯥ ꯕꯕꯥ ꯁ ꯉꯟꯅ ꯌꯨꯝ ꯄꯥꯟꯕꯀꯣ
ꯑꯣ ꯑꯣ
ꯏꯄꯥꯗꯣ ꯀ꯭ꯂꯥꯁ ꯇꯦꯟ ꯂꯣꯏꯔꯒ ꯄꯥꯟꯕꯅꯦꯕ ꯃꯦꯇ꯭ꯔꯤ ꯂꯣꯏꯔꯒ ꯑꯩ ꯀ꯭ꯂꯥꯁ ꯁꯦꯚꯦꯟ ꯀꯥꯕ ꯃꯇꯝꯗ ꯏꯄꯥꯁꯨ ꯀ꯭ꯂꯥꯁ ꯏꯂꯚꯦꯟ ꯇꯨꯋꯦꯜꯐ ꯑꯃꯨꯛ ꯀꯥꯔꯦꯅꯤꯅꯦ
ꯑꯣ
ꯃꯆꯥ ꯃꯨꯄꯥ